ꯇꯥꯕ꯭ꯔꯣ
ꯇꯥꯏ
ꯏꯁ ꯇꯨꯝꯃꯨꯔꯕ ꯃꯥꯜꯂꯦ ꯅꯪꯁꯦ
ꯃꯇꯦꯛ ꯑꯃꯁꯨ ꯏꯊꯔꯝꯃꯦ ꯑꯗꯨꯒ ꯑꯃꯨꯛ ꯀꯩꯅꯣ ꯇꯧꯕ ꯑꯥ ꯑꯃꯨꯛ ꯇꯨꯝꯊꯕ ꯑꯃꯛ ꯌꯥꯗ꯭ꯔꯦ ꯀꯔꯤ ꯏꯟꯁꯥꯡ ꯆꯔꯒꯦ
ꯉꯁꯤꯗꯤ ꯁꯧꯒ꯭ꯔꯤ ꯊꯣꯡꯉꯦ ꯊꯥꯡꯖꯤꯡ ꯁꯤꯡꯖꯨ ꯑꯃ ꯇꯧꯔꯦ ꯀꯩꯅꯣꯒ ꯏꯀꯥꯏꯊꯕꯤꯒ ꯑꯗꯒꯤ ꯉꯥ ꯑꯌꯥꯏꯕꯁꯨ ꯌꯥꯎꯔꯦ ꯑꯗꯨꯒ ꯈꯥꯝꯃꯦꯅꯦ ꯍꯋꯥꯏ ꯑꯁꯥꯡꯕꯤꯅꯦ ꯀꯥꯔꯣꯠꯅꯦ ꯃꯪꯒꯜꯟꯅ ꯇꯧꯔꯒ ꯀꯥꯡꯒꯣꯒ ꯉꯧꯔꯦ ꯑꯗꯨꯃꯥꯏꯅ ꯆꯥꯁꯤꯜꯂꯛꯏꯁꯤꯁꯨ ꯑꯇꯣꯛꯇ ꯉꯥꯏꯔꯤ ꯍꯧꯖꯤꯛꯇ ꯍꯥꯕꯛ ꯂꯣꯏꯕ ꯊꯦꯡꯕ ꯑꯗꯨꯒꯤ ꯀꯣꯛꯀꯁꯦ ꯂꯣꯏ ꯆꯣꯠꯂꯤ ꯏꯔꯨꯖ ꯂꯣꯏꯔꯛꯄꯗ ꯀꯨꯏꯗ꯭ꯔꯤꯌꯦ ꯏꯔꯨꯖ ꯂꯣꯏꯕꯒ ꯆꯥꯛ ꯆꯥꯔꯁꯦ ꯊꯦꯡꯉꯦꯅ ꯆꯥꯔꯕ ꯕꯦꯛ ꯂꯣꯏꯕꯒꯅ ꯏꯕꯥꯅꯤꯛ ꯋꯥꯔꯤ ꯏꯁꯥꯁꯦ
ꯍꯥꯎꯅꯤꯌꯦ ꯁꯧꯔꯤ ꯊꯣꯡꯧꯕꯁꯨ ꯍꯥꯎꯅꯤꯗ ꯀꯥꯡꯉꯨ ꯃꯆꯜꯁꯨ ꯁꯨꯝ ꯐꯖꯔꯦ ꯍꯥꯎꯔꯝꯅꯤ
ꯎꯝ ꯍꯥꯎꯏꯤ ꯍꯥꯎꯋꯕꯨꯗꯤ ꯑꯗ ꯑꯉꯥꯡꯈꯩꯗꯤ ꯆꯧꯤ ꯆꯥꯅꯤꯡꯗꯦ ꯀꯥꯡꯒꯧ ꯆꯥꯅꯤꯡꯗꯦꯅꯛꯇ ꯃꯣꯏꯅ ꯆꯥꯅꯤꯡꯉꯤꯁꯤꯗꯤ ꯉꯥ ꯌꯦꯟ ꯑꯗꯨꯒꯨꯝꯕ ꯉꯥꯛꯇꯅꯤꯗꯣ ꯀꯥꯡꯥꯒꯣꯡ ꯑꯣꯏꯔꯒꯁꯨꯅꯦ ꯃꯣꯏꯗꯤꯅꯦ ꯑꯥꯂꯨ ꯉꯥꯛꯇꯒ ꯑꯩꯈꯣꯏꯒꯤ ꯊꯥꯎꯒ ꯈꯔ ꯅꯝꯅꯒ ꯉꯧꯔꯒ ꯇꯧꯕꯤꯗꯣ ꯑꯗꯨꯗꯤ ꯆꯥꯅꯤꯡꯉꯦꯕ ꯃꯣꯏꯅ ꯆꯥꯅꯤꯡꯉꯤꯁꯤꯅ ꯑꯗꯨꯒꯅ ꯃꯅꯥ ꯃꯁꯤꯡꯒꯤ ꯀꯥꯡꯍꯧꯖꯦ ꯆꯥꯅꯤꯡꯗꯦ ꯍꯦꯛꯇ ꯍꯥꯏꯕ ꯑꯩꯈꯣꯏꯅꯗꯤ ꯐꯕꯅꯤ ꯏꯕꯦꯝꯃ ꯏꯕꯨꯡꯉꯣ ꯁꯤꯅ ꯐꯔꯤꯅꯤꯅꯦ ꯅꯣꯏꯕꯣꯅ ꯍꯥꯏꯕꯁꯦ ꯇꯥꯅꯤꯡꯗꯦ ꯍꯦꯛꯇ ꯍꯥꯏꯗꯣꯏꯅꯦ ꯅꯨꯄꯥ ꯃꯆꯥꯗꯨꯅ ꯈꯔ ꯆꯥꯎꯔꯕꯅꯤꯅ ꯃꯥꯅ ꯈꯔ ꯐꯩꯌꯦꯕ ꯅꯨꯄꯤꯝ ꯆꯥꯁꯤꯅꯦ ꯑꯃꯨꯛ ꯕꯦꯔꯥ ꯀꯥꯔꯤꯁꯤꯅ
ꯉꯝꯃꯣꯏꯗꯣꯏꯅꯤ ꯃꯣꯏꯗꯤ
ꯎꯝ ꯇꯧꯕꯨꯗꯤ ꯑꯩꯈꯣꯏꯁꯨ ꯑꯉꯥꯡ ꯑꯣꯏꯀꯥꯟꯗ ꯑ ꯀꯩꯅꯣꯒ ꯍꯪꯒꯥꯝꯒ ꯊꯣꯡꯕꯖꯦ ꯑꯗꯨꯝ ꯇꯟꯗꯔꯅꯦ ꯁꯤꯕꯨ ꯏꯟꯖꯥꯡꯅꯤ ꯀꯥꯏꯅ ꯇꯧꯕꯗꯣ ꯑꯉꯥꯡ ꯑꯣꯏꯔꯤꯉꯩꯗꯗꯤ ꯍꯦꯛꯇ ꯇꯧꯋꯦꯕ ꯍꯧꯖꯤꯛꯇꯕꯨ ꯑꯩꯈꯣꯏꯁꯨ ꯒ꯭ꯌꯥꯟ ꯇꯥꯔꯀꯥꯟ ꯆꯥꯅꯤꯡꯕꯩ ꯋꯥꯅꯦꯕ ꯑꯗꯨꯕꯨꯗꯤ ꯇꯧꯔꯝꯗꯣꯏꯅꯦ ꯃꯣꯏꯁꯨ ꯑꯗꯣ ꯅꯣꯏꯒꯤꯗꯤ ꯀꯩꯀꯩ ꯏꯟꯖꯥꯡ ꯆꯥꯈ꯭ꯔꯕ
ꯑꯈꯣꯏꯗꯤ ꯂꯐꯨ ꯏꯔꯣꯝꯕ ꯑꯩꯅ ꯍꯜꯂꯛꯑꯀꯥꯟꯗ ꯂꯩꯔꯝꯕꯗꯣ ꯂꯐꯨ ꯏꯔꯣꯝꯕ ꯑꯃ ꯆꯥꯔꯦ ꯑꯗꯨꯒ ꯉꯥ ꯑꯇꯥꯎꯕ ꯊꯣꯡꯕꯗꯣ ꯑꯗꯨ ꯑꯃ ꯂꯩꯔꯝꯃꯦ ꯑꯇꯣꯏꯕ ꯊꯣꯡꯕꯁꯨ ꯂꯩꯔꯝꯃꯦ ꯈꯪꯗꯦ ꯀꯅꯥ ꯀꯅꯥ ꯏꯟꯖꯥꯡ ꯂꯥꯜꯂꯛꯄ ꯃꯥꯜꯂꯦ ꯂꯦ ꯑꯩꯒꯤ ꯁꯔꯨꯛꯇ ꯌꯥꯎꯔꯝꯃꯦ ꯑꯗꯨ ꯆꯥꯊꯣꯛꯑꯦ ꯑꯗꯨꯒ ꯐꯃꯨꯡꯗ ꯆꯪꯉ ꯉꯥꯛꯇꯪ ꯇꯨꯝꯃꯨꯔꯦ ꯑꯗꯨꯒ ꯑꯃꯨꯛ ꯃꯤꯀꯞ ꯊꯣꯛꯂꯛꯑꯒ ꯑꯗꯨꯝ ꯃꯤꯠ ꯁꯤꯡ ꯂꯩꯔꯝꯃꯦ
ꯎꯝ ꯗꯥꯎ ꯌꯥꯔꯦꯅꯦ ꯅꯪꯅ ꯍꯜꯂꯛꯄꯗ ꯑꯍꯥꯎ ꯑꯍꯥꯎꯕ ꯃꯌꯥꯝ ꯊꯝꯕꯤꯔꯝꯕꯅꯤꯅ
ꯎꯝ ꯑꯆꯥꯄꯣꯠ ꯍꯥꯟꯕ ꯂꯣꯏꯔꯕꯣ
ꯉꯁꯤ ꯑꯆꯥꯄꯣꯠ ꯍꯧꯗ꯭ꯔꯦ ꯉꯁꯤꯗꯤ ꯍꯧꯗ꯭ꯔꯦꯗꯤꯅꯦ ꯏꯇꯩꯃ ꯃꯁꯥꯖꯨ ꯉꯝꯗꯕ ꯑꯗꯨꯒ ꯑꯩꯈꯣꯏ ꯗꯥꯒ ꯏꯕꯥꯅꯤ ꯏꯕꯨꯡꯉꯣꯒ ꯇꯧꯔꯒꯅꯦ ꯑꯩꯈꯣꯏꯒꯤ ꯑ ꯑꯩꯈꯣꯏꯒꯤ ꯌꯨꯝꯕꯝꯗ ꯑꯩꯈꯣꯏꯒꯤ ꯂꯩꯕꯥꯛ ꯃꯌꯥꯝ ꯑꯃ ꯊꯣꯡꯀꯠꯂꯒ ꯇꯣꯡꯈꯠꯂꯒ ꯋꯥꯡꯉ ꯂꯩ ꯇ꯭ꯔ ꯆꯤꯡꯗꯧꯅ ꯄꯩ ꯂꯩꯕꯗꯣ ꯑꯗꯨꯒꯤ ꯖꯒꯥꯗꯒꯤ ꯑ ꯂꯩꯕꯥꯛꯁꯤꯡ ꯑꯍꯦꯟꯕꯗꯣ ꯂꯧꯊꯣꯛꯑꯒꯅꯦ ꯉꯁꯥꯏꯒꯤ ꯌꯨꯝꯕꯝ ꯑꯀꯨꯠꯄ ꯖꯒꯥꯖꯤꯡꯗꯨꯗ ꯑꯃꯨꯛ ꯊꯣꯟꯖꯟꯕ ꯑꯗꯨꯗꯨꯒꯤ ꯌꯣꯝꯄꯥꯛ ꯄꯥꯏꯕꯋꯣ ꯑꯗꯒꯤ ꯕꯤꯔꯆꯥꯟ ꯄꯥꯏꯕꯋꯣ ꯇꯧꯔꯒ ꯉꯁꯥꯏꯗꯒꯤ ꯑꯃꯅ ꯇꯧꯔꯦ ꯑꯃꯅ ꯀꯣꯠꯂꯦ ꯑꯗꯨꯃꯥꯏꯟ ꯇꯧꯔ ꯇꯧꯔꯒ ꯊꯦꯡꯉꯕ ꯂꯣꯏꯕꯗ ꯑꯗꯨꯒꯤ ꯃꯊꯪ ꯃꯊꯪ ꯑꯃꯨꯛ ꯑꯩꯈꯣꯏ ꯑꯅꯤ ꯑꯍꯨꯝꯗꯣ ꯃꯊꯪ ꯃꯊꯪ ꯑꯃꯨꯛ ꯏꯔꯨꯖꯕ ꯉꯥꯏꯅꯔꯦ ꯑꯗꯨꯒꯅꯤ ꯆꯥꯛ ꯆꯥꯕꯖꯦ ꯑꯃꯨꯛ ꯊꯦꯡꯉꯤꯖꯦ ꯍꯧꯖꯤꯛ ꯃꯣꯏ ꯈꯣꯏꯗꯥ ꯍꯣꯏꯗꯤ ꯆꯥꯔꯤ ꯑꯩꯅ ꯍꯥꯟꯅ ꯇꯣꯛꯂꯛꯑꯕꯅꯤ
ꯅꯣꯏꯒꯤ ꯆꯥꯛ ꯉꯟꯅ ꯆꯥꯏ ꯊꯦꯡꯉꯦ ꯍꯥꯏꯗꯣ ꯉꯁꯤꯅꯕꯨ ꯈꯔ ꯉꯟꯕꯣꯏꯅꯤꯡꯉꯤ ꯅꯣꯏꯒꯤꯁꯨ ꯍꯥꯟꯅ ꯊꯦꯡꯕꯗꯨ
ꯑꯥ ꯉꯁꯤꯅ ꯈꯔ ꯉꯜꯂꯦ ꯉꯁꯤꯅ ꯑꯃꯨꯛ ꯀꯩꯅꯣ ꯑꯆꯥꯄꯣꯠ ꯀꯩꯀꯥ ꯍꯧꯕ ꯌꯥꯎꯗꯕ ꯑꯗꯨꯅꯅꯤ ꯑꯆꯥꯄꯣꯠ ꯍꯧꯕ ꯌꯥꯎꯔꯒꯗꯤ ꯑꯃꯨꯛ ꯍꯦꯟꯅ ꯊꯦꯡꯉꯦꯕ ꯃꯥꯒꯤꯗꯤ ꯑꯃꯨꯛ ꯑꯃꯅ ꯑꯃꯨꯛ ꯑꯁꯣꯝ ꯅꯥꯀꯟꯗ ꯍꯥꯟꯅ ꯇꯥꯎꯔꯛꯑꯅꯤ ꯑꯗꯩ ꯑꯩꯈꯣꯏꯅ ꯑꯃꯨꯛ ꯃꯨꯜꯍꯜꯂꯅꯤ ꯑꯗꯒꯤ ꯑꯃꯅ ꯑꯃꯨꯛ ꯍꯥꯟꯖꯜꯂꯛꯑꯅꯤ ꯑꯗꯒꯤ ꯑꯃꯅ ꯑꯃꯨꯛ ꯇꯥꯏꯁꯜꯂꯛꯑꯅꯤ ꯑꯗꯨꯃꯥꯏꯅ ꯇꯧꯔꯒ ꯑꯃꯨꯛ ꯄꯦꯛ ꯁꯥꯗꯣꯏꯅꯤ ꯑꯗꯨꯃꯥꯏꯟ ꯇꯧꯕꯅꯤꯅ ꯊꯕꯛꯇꯣ ꯃꯔꯤ ꯃꯔꯤ ꯃꯔꯤ ꯌꯥꯝ ꯁꯥꯡꯉꯦꯕ ꯑꯗꯨꯒꯤ ꯑꯗꯨꯅꯤ ꯍꯦꯛꯇ ꯄꯥꯛ ꯂꯣꯏꯁꯟꯕ ꯌꯥꯗꯦꯕ ꯑꯆꯥꯄꯣꯠ ꯍꯧꯕꯗꯤ ꯉꯁꯤ ꯂꯩꯕꯥꯛ ꯇꯧꯕꯖꯤꯗꯤ ꯂꯣꯏꯁꯜꯂꯖꯤ ꯍꯥꯏꯔꯒ ꯄꯨꯂꯞ ꯂꯣꯏꯁꯟꯕ ꯌꯥꯏꯗꯣ ꯑꯗꯨꯅꯤ ꯇꯧꯔꯤꯖꯦ
ꯍꯣꯏꯅꯦ ꯑꯗꯨꯕꯨꯗꯤ
ꯉꯁꯤ ꯅꯣꯡꯃꯗꯤ ꯄꯨꯔꯥ ꯀꯩꯅꯣ ꯇꯧꯔꯦ ꯎꯝ ꯅꯨꯡꯗꯤꯟ ꯐꯥꯎꯗꯤ ꯑꯗꯨꯝ ꯈꯔ ꯄꯣꯊꯥꯔꯦ ꯉꯁꯤꯗꯤ ꯑꯗꯨꯒ ꯅꯨꯡꯗꯤꯟ ꯄꯨꯡ ꯑꯍꯨꯝ ꯃꯈꯥꯏ ꯃꯔꯤ ꯃꯔꯤ ꯇꯥꯗꯧꯔꯦꯗ ꯑꯗꯥꯏꯗꯒꯤꯅꯦ ꯇꯧꯔꯛꯏꯖꯦ ꯍꯧꯖꯤꯛ ꯂꯣꯏꯇꯉꯥꯏꯖꯦ ꯑꯗꯨꯃꯛꯇ ꯂꯣꯏꯕ ꯉꯝꯗꯦ ꯁꯤꯖꯦ ꯍꯌꯦꯡ ꯈꯔ ꯑꯃꯨꯛ ꯇꯧꯔꯁꯤ ꯉꯁꯤꯗꯤ ꯉꯝꯗ꯭ꯔꯦ ꯑꯗꯨꯃꯥꯏꯟ ꯇꯧꯔꯒ ꯇꯧꯊꯣꯛꯑ ꯅꯪꯗꯤ ꯀꯥꯏ ꯀꯥꯏ ꯆꯠꯂꯨꯔꯕꯣ ꯉꯁꯤꯗꯤ
ꯑꯩꯗꯣ ꯈꯔ ꯆꯠꯂꯨꯔꯦ ꯑꯗꯨꯒ ꯀꯩꯅꯣ ꯇꯧꯋꯦ ꯑꯩꯈꯣꯏꯒꯤ ꯉꯁꯦ ꯑꯩꯁꯦ ꯑꯩꯈꯣꯏꯒꯤ ꯑꯩꯒꯤ ꯄꯔꯤꯈꯥꯒꯤꯗꯤ ꯑꯣꯞ ꯂꯩꯕꯅꯤꯅ ꯉꯁꯤ ꯍꯌꯦꯡꯁꯨ ꯂꯩ ꯑꯗꯨꯒ ꯀꯩꯅꯣ ꯇꯧꯔꯦ ꯊꯕꯛꯁꯦ ꯆꯠꯂꯨꯔꯀꯥꯟꯗ ꯑꯩꯈꯣꯏ ꯁꯤꯒꯤ ꯃꯅꯥꯛ ꯅꯛꯄꯗ ꯈꯔ ꯊꯕꯛ ꯏꯪꯈꯥꯡ ꯈꯇꯪ ꯆꯠꯂꯨꯔꯦ ꯑꯗꯨꯒ ꯍꯜꯂꯛꯑꯦ ꯑꯗꯨ ꯋꯥꯛꯀꯤꯡ ꯈꯔ ꯆꯠꯂꯨꯔꯦ ꯑꯗꯨꯒ ꯑꯇꯩ ꯊꯣꯏꯗꯣꯛꯄꯗꯤ ꯀꯩꯁꯨ ꯊꯣꯏꯗꯣꯛꯄꯗꯤ ꯆꯠꯇ꯭ꯔꯦ ꯍꯥꯏꯕꯗꯤ ꯎꯝ ꯆꯠꯇꯦ ꯑꯗꯨ ꯆꯠꯁꯦꯗꯤ ꯍꯥꯏꯅꯕꯅꯦ ꯍꯟꯗꯛ ꯂꯥꯛꯏꯕ ꯊꯥꯡꯖ ꯅꯠꯇ꯭ꯔꯒ ꯅꯣꯡꯃꯥꯏꯖꯤꯡꯁꯤꯗ ꯆꯠꯁꯦꯅ ꯑꯗꯣ ꯀꯔꯤꯒꯨꯝꯕ ꯆꯠꯄꯤꯒꯤ ꯃꯃꯤ ꯂꯩꯔꯒꯗꯤ ꯄꯥꯎ ꯐꯥꯎꯔꯛꯀꯦ ꯍꯥꯏꯗꯤ ꯃꯥꯡꯖꯧꯅꯔꯅꯤ ꯍꯥꯏꯔꯛꯀꯦꯕ ꯑꯗꯨꯒ ꯒ꯭ꯌꯥꯟ ꯇꯥꯗ꯭ꯔꯦ ꯍꯥꯏꯕꯗꯤ ꯑꯩꯈꯣꯏ ꯏꯃꯥꯟꯅꯕ ꯃꯌꯥꯝ ꯊꯦꯡꯅꯗꯕꯁꯨ ꯀꯨꯏꯔꯦ ꯊꯦꯡꯅꯖꯦ ꯍꯥꯏꯅꯕ ꯑꯗꯨꯏ ꯆꯠꯄꯩ ꯆꯠꯄꯒꯤ ꯃꯃꯤ ꯂꯩꯔꯗꯤ ꯍꯥꯏꯔꯛꯀꯦ ꯎꯝ
ꯁꯨꯝ ꯌꯨꯝꯗ ꯎꯝ ꯆꯪꯗꯦꯗ ꯆꯥꯛ ꯇꯣꯛꯄꯒꯤ ꯃꯤꯅꯤꯠ ꯃꯉꯥꯐꯥꯎ ꯐꯥꯗ꯭ꯔꯤ ꯆꯥꯛꯇꯣꯛꯄꯒꯤ ꯑꯗꯨꯗꯨꯅ ꯉꯥꯏꯍꯥꯛꯇꯪ ꯃꯄꯥꯟꯗ ꯐꯝꯕꯋꯣ ꯆꯠꯄꯋꯣ ꯇꯧꯏ
ꯎꯝ
ꯑꯉꯥꯡꯁꯦ ꯀꯩꯅꯣꯗ ꯄꯣꯝꯕ ꯎꯝ ꯐꯩꯒꯟ ꯁ꯭ꯋꯥꯏꯗ ꯄꯣꯝꯃꯦ ꯑꯉꯥꯡꯁꯦ ꯑꯩꯈꯣꯏ ꯑꯉꯥꯡ ꯅꯨꯄꯤꯃꯆꯥꯥꯁꯦ ꯑꯗꯨꯗꯨꯒꯤꯅ ꯀꯞꯄꯤ ꯃꯌꯥꯝꯁꯦ ꯃꯥꯁꯦ ꯅꯥꯏ ꯑꯣꯝꯃꯝꯃꯅꯦꯕ ꯃꯦꯠꯄꯒꯤ ꯑꯣꯏꯔꯝꯒꯅꯦꯕ ꯃꯃꯥꯅ ꯑꯗꯨꯒꯤ ꯀꯥꯞꯄꯤ ꯌꯥꯝ ꯀꯟꯅ
ꯑꯩ ꯌꯩꯔꯣꯡ ꯇꯩꯔꯤꯔꯣ
ꯑꯧ ꯍꯧꯖꯤꯛꯇ ꯑꯩꯈꯣꯏꯁꯨ ꯆꯥꯛ ꯆꯥꯏꯉꯥꯏꯗ ꯂꯥꯛꯑꯝꯕꯅꯤ ꯑꯩꯁꯤꯗ ꯄꯣꯝꯃꯤ ꯈꯣꯠꯂꯤꯅ ꯇꯧꯔꯒ
ꯃꯨꯜꯂꯒꯗꯤ ꯈꯪꯗ꯭ꯔꯦ ꯃꯨꯟꯗ꯭ꯔꯒꯗꯤ ꯗꯥꯛ ꯑꯃꯨꯛ ꯇꯥꯅꯤ ꯑꯗꯣ ꯀꯩꯅꯣ ꯍꯥꯏꯔꯗꯤ ꯌꯥꯏꯔꯣꯡꯅꯦ ꯈꯪꯉꯕ꯭ꯔꯥ ꯑꯇꯣꯞꯄꯒ ꯑꯄꯨꯝꯕꯅꯦ ꯀꯃꯥꯏꯅ ꯇꯧꯒꯦ
ꯈꯪꯗꯦ ꯑꯩꯈꯣꯏ ꯏꯇꯩꯃꯅ ꯍꯥꯏꯐꯦꯠ ꯌꯦꯡꯕꯗꯗꯤ ꯀꯩꯅꯣ ꯅꯪꯒꯤꯁꯤꯕꯨ ꯃꯆꯤꯟ ꯅꯥꯏꯕ ꯎꯗꯦꯅ ꯈꯣꯠꯇꯦꯅꯗꯤ ꯍꯥꯏꯕꯗ ꯑꯉꯥꯡꯗꯨꯅ ꯑꯗꯨꯝ ꯁꯞ ꯄꯅ ꯍꯟꯈ꯭ꯔꯦꯕ ꯃꯥ ꯎꯠꯇꯪ ꯎꯠꯂꯝꯃ ꯐꯠꯂꯥꯎꯅ ꯑꯗꯨꯝ ꯆꯠꯈꯤꯕꯅꯦꯕ ꯑꯩ ꯏꯔꯨꯖꯔꯤꯉꯩꯗ ꯇꯥꯍꯧꯕꯅꯤꯗ ꯃꯣꯏ ꯋꯥꯔꯤ ꯁꯥꯕꯗꯣ ꯑꯗꯣ ꯍꯧꯖꯤꯛ ꯀꯥꯄꯛꯏꯁꯦ ꯃꯥ ꯄꯣꯝꯕꯗꯨ ꯅꯥꯕꯒꯤꯔ ꯅꯠꯇ ꯑꯩ ꯃꯦꯠꯂꯝꯗꯧ ꯃꯥꯟꯕꯗ ꯃꯥꯏ ꯃꯑꯣꯡꯁꯦ ꯀꯞꯄꯛꯏꯁꯤꯅꯗꯤ ꯌꯥꯝ ꯀꯟꯅ ꯀꯞꯄꯛꯑꯦꯕ
ꯎꯝ ꯑꯃꯗꯤ ꯇꯧꯔꯝꯃꯅꯤ ꯀꯩꯅꯣ ꯇꯧꯔꯝꯃꯅꯤ ꯃꯣꯏ ꯑ ꯍꯟꯇꯣꯛꯆꯥ ꯍꯟꯇꯣꯛꯄ ꯑꯣꯏꯖꯥꯠꯂꯣ
ꯈꯪꯗꯦ ꯑꯩꯒꯤꯁꯨ ꯊꯥꯏꯅ ꯄꯨꯛꯆꯦꯞꯁꯤꯗꯅꯦ ꯁꯤꯒꯨꯝꯕ ꯊꯨꯡꯕꯁꯦ ꯄꯣꯝꯕꯒꯨꯝꯕ ꯀꯩꯒꯨꯝꯕ ꯇꯧꯕꯁꯦ ꯃꯐꯝ ꯆꯥꯗꯕ ꯖꯒꯥ ꯖꯒꯥꯗꯗ ꯄꯣꯝꯃꯦꯕꯀꯣ ꯑꯩꯁꯦ ꯄꯨꯛꯆꯦꯞꯁꯤꯗꯅꯤ ꯃꯤ ꯑꯗꯨ ꯏꯁꯥ ꯏꯊꯟꯇ ꯇꯧꯔꯒ ꯃꯦꯠꯄꯗꯁꯨ ꯅꯨꯡꯉꯥꯏꯇꯕꯤ ꯖꯒꯥ ꯑꯣꯏꯕ ꯑꯗꯨꯗꯨꯅꯅꯦ ꯍꯧꯖꯤꯛꯁꯦ ꯆꯍꯤ ꯃꯥꯁꯦ ꯆꯍꯤ ꯇꯔꯥꯒꯤ ꯃꯃꯥꯡꯗ ꯑꯣꯏꯔꯝꯒꯅꯤ ꯑꯩꯅ ꯄꯣꯝꯈꯤꯕꯗꯣ ꯑꯩꯁꯦ ꯑꯅꯤꯔꯛ ꯄꯣꯝꯒꯔꯦ ꯑꯩꯒꯤ ꯄꯨꯟꯁꯤꯗ ꯑꯃꯨꯛ ꯑꯍꯥꯟꯕ ꯄꯣꯝꯕꯗꯨꯗꯤ ꯑꯗꯨꯁꯨ ꯅꯥꯇꯩ ꯌꯥꯝ ꯆꯥꯗꯕ ꯖꯒꯥ ꯑꯃꯗ ꯄꯣꯝꯈꯤꯕꯅꯤ ꯑꯗꯨꯝꯗꯤ ꯑꯩ ꯀꯥꯎꯈ꯭ꯔꯦ ꯇꯁꯦꯡꯅ ꯑꯗꯣ ꯍꯧꯖꯤꯛꯀꯤꯁꯤꯗꯤꯅꯦ ꯄꯨꯛꯆꯦꯞꯁꯤꯗ ꯄꯣꯝꯃꯤꯁꯤꯗꯤꯅꯦ ꯑꯗ- ꯍꯧꯖꯤꯛꯐꯥꯎ ꯗꯥꯛ ꯂꯩꯔꯤꯕ ꯈꯪꯕ꯭ꯔꯥ ꯑꯍꯥꯟꯕꯗ ꯌꯥꯝ ꯊꯤꯅ ꯇꯪꯉꯒ ꯂꯩꯔꯝꯕꯅꯦꯕꯀꯣ ꯑꯗꯨꯒꯅꯦ ꯇꯪꯕꯗꯨ ꯂꯣꯏ ꯐꯈ꯭ꯔꯦ ꯂꯣꯏ ꯍꯟꯖꯤꯟꯒꯔꯦꯀꯣ ꯁꯠ ꯁꯤꯠ ꯅꯥꯟꯒꯔꯦꯕ ꯑꯗꯨ ꯃꯥꯏ ꯗꯥꯛ- ꯇꯨꯗꯤ ꯍꯧꯖꯤꯛꯐꯥꯎ ꯑꯗꯨꯝ ꯂꯩꯔꯤꯕ ꯃꯤꯅꯅꯦ ꯀꯩꯅꯣ ꯁꯨꯝ ꯀ ꯀꯩ ꯍꯥꯏꯅꯤ ꯎꯝ ꯑꯩꯈꯣꯏꯒꯤ ꯑ ꯏꯔꯨꯖ ꯂꯣꯏꯕꯒꯤ ꯊꯣꯂꯛꯄꯒꯨꯝꯕ ꯑꯗꯒꯤ ꯐꯨꯔꯤꯠꯀ ꯂꯤꯠꯇꯕ ꯃꯇꯥꯡ ꯌꯥꯎꯕ ꯑꯗꯥꯏꯗꯨꯗꯅꯦ ꯁꯨꯝ ꯃꯤꯅꯒ ꯎꯕꯗꯅꯦ ꯃꯉꯥꯡꯁꯤꯏ ꯍꯤꯗꯥꯛꯁꯦ ꯀꯩꯗꯅꯣ ꯑꯗꯨꯝ ꯍꯪꯉꯦꯕ ꯍꯥꯏꯕꯗꯤ ꯑꯗꯨꯝ ꯃꯥꯒꯤ ꯀꯩ ꯍꯥꯏꯅꯤ ꯂꯥꯛꯐꯝꯗꯤ ꯌꯥꯝ ꯆꯥꯎꯅ ꯂꯩꯕꯗꯣ ꯌꯥꯝ ꯆꯥꯎꯅꯁꯨ ꯄꯣꯡꯝꯈꯤꯕ ꯑꯗꯨꯝꯗꯤ ꯈꯪꯕ꯭ꯔꯥ ꯑꯩ ꯇꯣꯝꯗꯅ ꯃꯦꯠꯂꯤꯅꯅꯨꯡꯉꯣ ꯑꯗꯨꯏꯗꯣ ꯈꯪꯕ꯭ꯔꯥ ꯍꯧꯖꯤꯛꯇꯕꯨ ꯀꯩꯅꯣ ꯄꯣꯝꯗ꯭ꯔꯕ ꯋꯥꯅ ꯍꯥꯏꯔꯅꯗꯤ ꯑꯩ ꯑꯅꯤꯔꯛ ꯄꯣꯡꯝꯈ꯭ꯔꯕꯅꯤꯅ ꯑꯉꯥꯡ ꯑꯣꯏꯔꯤꯀꯥꯟꯗ
ꯎꯝ ꯑꯩꯌꯨ ꯑꯣꯏꯅ ꯇꯧꯋꯦ ꯉꯔꯣꯡꯃꯛꯇꯤ ꯊꯪꯕꯗꯤ ꯏꯁꯥꯒꯤ ꯑꯣꯏꯅ ꯌꯧꯔꯛꯇ꯭ꯔꯣꯏ ꯍꯟꯖꯔꯦ ꯀꯔꯤꯒꯨꯝꯕꯒ ꯐꯣꯝꯉꯒꯁꯨ ꯑꯗꯨꯝ ꯅꯨꯃꯤꯠ ꯅꯣꯡ ꯅꯤꯅꯤ ꯍꯨꯝꯅꯤ ꯍ ꯆ ꯑꯗꯨꯃꯥꯏ ꯇꯣꯝ ꯇ ꯍꯟꯖꯤꯟꯒꯦ ꯑꯗꯨꯒ ꯍꯟ ꯈꯣꯠꯄ ꯈꯥꯏꯄ ꯑꯗꯨꯝꯕꯗꯤ ꯀꯩꯝ ꯂꯩ ꯎꯝ
ꯄꯣꯝꯕ ꯀꯩꯅꯣ ꯍꯟꯖꯤꯜꯍꯟꯕꯗꯨꯗꯤ ꯐꯔꯝꯃꯣꯏꯌꯦ ꯄꯣꯝꯊꯣꯛꯍꯟꯈꯤꯕꯗꯨꯅ ꯐꯩ ꯍꯥꯏꯌꯦꯕ ꯉꯁꯥꯏꯒꯤ ꯅꯥꯏ ꯀꯀꯥ ꯂꯩꯔꯝꯃꯒꯁꯨ ꯅꯥꯏꯗꯣ ꯍꯟꯗꯣꯛꯎꯒꯗꯤ ꯐꯩꯗꯅꯀꯣ ꯑꯗꯨ ꯈꯥꯡꯗꯦ ꯑꯗꯨꯝ ꯄꯣꯛꯑ ꯃꯤꯒꯁꯤꯁꯤꯁꯨ ꯈꯥꯡꯆꯦ ꯆ ꯃꯅꯨꯡꯁꯦ ꯁꯦꯡꯗꯗꯅ ꯇꯧꯔꯛꯏꯅꯤꯗ ꯍꯧꯖꯤꯛꯀꯥꯟꯕꯨꯗꯤ ꯑꯝꯇ ꯄꯣꯝꯈꯤꯗ꯭ꯔꯦꯗ ꯀꯨꯏꯦꯅ ꯄꯣꯡꯝꯈꯤꯗꯕ ꯀꯩꯅꯣꯅꯦ ꯎꯨꯔꯤ ꯐꯨꯔꯥꯟꯒ ꯇꯧꯕꯗꯨꯕꯨ ꯇꯧ ꯁꯨꯡꯇꯧ ꯇꯧꯗꯦꯕ ꯑꯩꯗꯤ ꯑꯗꯨꯒꯨꯝꯕꯗꯨꯗꯤ ꯑꯩꯈꯣꯏꯒꯤ ꯎꯟꯁꯥꯒꯤ ꯂꯩꯅꯥ ꯃꯌꯥꯝ ꯊꯣꯛꯄ ꯂꯩꯗꯅꯀꯣ ꯑꯩꯈꯣꯏꯒꯤ ꯂꯥꯏꯀꯣꯏ ꯅꯨꯡꯀꯣꯏ ꯀꯌꯥ ꯃ ꯂꯩ ꯑꯗꯨꯗꯅꯨꯀꯣ ꯑꯗꯨꯒꯨꯝꯕꯗꯨꯗ ꯑꯝꯇ ꯇꯧꯗꯦꯕ ꯅꯁꯥꯒꯤ ꯑꯣꯏꯅꯗꯤ ꯑꯗꯨꯝꯅꯨꯡ ꯁꯤꯠ ꯅꯥꯟꯕꯗꯣ ꯑꯣꯏꯌꯦꯕ ꯁꯤ ꯃꯤ
ꯉꯁꯤ ꯉꯁꯤ ꯊꯃꯛ ꯏꯪꯈꯥꯡ ꯆꯠꯊꯣꯛꯧꯕ꯭ꯔꯣ ꯀꯃꯥꯏꯅ ꯇꯧꯒꯦꯅ
ꯆꯠꯊꯣꯛꯇꯨꯗ ꯑꯩ ꯍꯧꯖꯤꯛꯀꯥꯟ ꯅꯝꯁꯤꯜꯂꯤꯅꯤꯤ ꯀꯩꯝ ꯆꯠꯊꯣꯛꯄ ꯐꯪꯗꯦꯕ ꯆꯠꯊꯣꯛꯅꯤꯡꯕ ꯂꯩꯔꯒꯁꯨꯅꯦ ꯑꯩ ꯆꯠꯊꯣꯛꯄ ꯉꯝꯗꯦꯕ ꯈꯪꯕ꯭ꯔꯥ ꯑꯗꯨꯅꯅꯦ ꯅꯣꯏꯅ ꯀꯩꯅꯣ ꯀꯩꯅꯣꯝ ꯆꯠꯅꯤ ꯍꯥꯏꯕꯗꯨꯗ ꯑꯩꯅ ꯍꯥꯏꯔꯛꯑꯣ ꯌꯥꯎꯒꯦ ꯍꯥꯏꯗꯣ ꯑꯗꯨ ꯆꯠꯊꯣꯛꯇꯕꯁꯨ ꯌꯥꯝ ꯀꯨꯏꯔꯦ ꯑꯗꯨ ꯆꯠꯊꯣꯛꯄꯁꯨ ꯐꯪꯗꯕ ꯑꯗꯨꯁꯨ ꯍꯥꯟꯅ ꯍꯅ ꯁꯨꯃꯥꯏꯅ ꯇꯧꯁꯤ ꯆꯠꯁꯤ ꯍꯥꯏꯔꯒꯗꯤ ꯁꯤꯟꯅꯔꯒ ꯑꯗꯨꯝ ꯂꯩꯇꯅ ꯑꯩ ꯑꯗꯨ ꯅꯨꯃꯤꯠꯇ ꯆꯠꯇꯣꯏꯅꯤ ꯍꯥꯏꯔꯒꯗꯤ ꯌꯨꯝꯗꯁꯨ ꯍꯥꯏꯔꯝꯃꯒ ꯊꯕꯛ ꯏꯈꯥꯡꯗꯣ ꯍꯥꯟꯅ ꯈꯤꯇꯪ ꯍꯥꯟꯅ ꯇꯧꯁꯟꯕ ꯌꯥꯕ ꯑꯣꯏꯔꯒꯗꯤ ꯇꯧꯁꯜꯂꯝꯃ ꯊꯝꯃꯝꯅꯤꯗꯅ ꯑꯗꯨꯒꯤ ꯋꯥꯕꯥꯏꯗ ꯁꯨꯝ ꯆꯠꯊꯣꯛꯃꯟꯗ꯭ꯔꯒꯁꯨ ꯏꯁꯥꯁꯦ ꯀꯍꯦꯅꯤ ꯅꯨꯡꯉꯥꯏꯇꯕꯗꯣ ꯐꯥꯎꯋꯦꯕ ꯋꯥꯈꯜꯒꯁꯨ ꯄꯤꯛꯁꯟꯕꯒꯤ ꯇꯧꯋꯦꯕ ꯌꯨꯝꯗ ꯁꯨꯝ ꯂꯩꯩꯃꯜꯂꯁꯨ ꯀꯥꯏ ꯊꯣꯡꯒꯥꯝꯃꯨꯛ ꯊꯣꯛꯇꯕ ꯅꯨꯃꯤꯠ ꯌꯥꯎꯏ ꯀꯩꯅꯣ ꯇꯜꯂꯦꯗꯅ ꯅꯪꯁꯦ ꯀꯩꯅꯣ ꯑꯩꯈꯣꯏꯒꯤ ꯁꯣꯔ ꯍꯣꯟꯕꯗ ꯌꯥꯝ ꯆꯥꯎꯅ ꯆꯥꯎꯅ ꯍꯣꯟꯕꯒꯤ ꯃꯑꯣꯡ ꯇꯧꯋꯔꯤꯗꯣ ꯀꯩꯒꯤꯅꯣ
ꯑꯗꯩ ꯐꯣꯟ ꯅꯛꯁꯜꯂꯒ ꯄꯥꯏꯕꯒꯤꯅꯤ ꯍꯥꯏꯕꯗꯤ ꯀꯩꯅꯣ ꯇꯧꯕ ꯑꯩꯈꯣꯏꯒꯤ ꯈꯤꯇꯪ ꯉꯞꯊꯣꯛ ꯇꯧꯕꯗꯣ ꯂꯥꯁꯒ ꯊꯥꯗꯣꯛ ꯌꯥꯗꯕꯅꯤꯅ ꯑꯩꯈꯣꯏꯒꯤꯟ ꯅꯛꯁꯜꯂꯒ ꯍꯥꯏꯕꯗꯤ ꯐꯣꯟꯒꯤ ꯏꯁꯄꯤꯀꯔ ꯃꯄꯥ ꯍꯥꯏꯒꯗ꯭ꯔꯥꯒ ꯑꯗꯨꯒ ꯅꯛꯅ ꯊꯝꯃꯤꯅꯤ ꯁꯣꯔꯣꯟ ꯁꯍꯨꯝ ꯇꯥꯏꯗꯣ
ꯑꯣꯣꯏ ꯑꯩꯅ ꯈꯟꯕꯗꯤ ꯑꯩꯈꯣꯏꯒꯤ ꯃꯤ ꯑꯅꯣꯏꯕꯁꯤꯡꯁꯦ ꯃꯣꯏꯅ ꯁꯣꯔ ꯍꯣꯟꯕꯁꯦ ꯑꯩꯈꯣꯏꯒꯤꯅꯦ ꯁꯧꯍꯣꯝꯁꯦ ꯌꯥꯝ ꯆꯥꯎꯅ ꯆꯥꯎꯅ ꯍꯣꯟꯕꯒꯤ ꯃꯑꯣꯡ ꯇꯧꯋꯦꯕ ꯈꯪꯕ꯭ꯔꯥ ꯑꯗꯨꯏ ꯋꯥꯈꯜꯗ ꯑꯗꯨꯝ ꯈꯜꯂꯨꯕ
ꯋꯥ ꯑꯗꯨ ꯀꯩꯅꯣꯕꯨꯗꯤ ꯇꯧꯋꯦ ꯑꯩꯅꯕꯨꯗꯤ ꯈꯪꯖꯗ꯭ꯔꯦ ꯑꯩꯈꯣꯏꯒꯤ ꯁꯨꯝ ꯏꯇꯩ ꯃ ꯌꯨꯝ ꯊꯪꯅꯕ ꯍꯥꯏꯇꯥꯔꯦ ꯀꯥ ꯃꯩ ꯅꯨꯡꯉꯥꯏꯔꯀꯥꯟꯗ ꯑꯗꯨꯗꯩ ꯐꯖꯅ ꯑꯗꯨꯝ ꯑꯩꯈꯣꯏꯒꯤ ꯌꯥꯝ ꯍꯧꯅ ꯇꯥꯕꯗ ꯅꯥꯍꯣꯛꯄ ꯍꯥꯏꯒꯗ꯭ꯔꯥ ꯑꯗꯨꯝꯝ ꯇꯧꯋꯦ ꯑꯗꯨ ꯏꯁꯥ ꯅꯣꯏꯕꯒꯤꯔ ꯀꯩꯅꯣ ꯈꯪꯗꯦ
ꯃꯥꯅꯤ ꯃꯥꯅꯤ ꯍꯛꯆꯥꯡ ꯅꯣꯏꯕꯁꯤꯡꯁꯦ ꯑꯩꯈꯣꯏꯒꯤ ꯇꯨꯝꯕꯗꯁꯨꯅꯦ ꯅꯥꯈꯣꯛꯄꯒꯤ ꯆꯥꯡꯁꯦ ꯌꯥꯝ ꯋꯥꯡꯉꯦꯕ ꯃꯣꯏꯅ ꯍꯦꯟꯅ ꯋꯥꯡꯉꯦꯕ ꯈꯪꯕ꯭ꯔꯥ ꯑꯗꯒꯤ ꯁꯣꯔ ꯍꯣꯟꯕꯗꯁꯨ ꯃꯣꯏꯗꯤ ꯁꯣꯔꯁꯦ ꯑꯩꯈꯣꯏꯒꯤ ꯌꯥꯝ ꯆꯥꯎꯅ ꯆꯥꯎꯅ ꯃꯈꯣꯟ ꯊꯣꯛꯑꯒ ꯍꯣꯟꯕꯗꯣ ꯑꯗꯨꯃꯥꯏꯅ ꯇꯧꯋꯔꯤꯕꯕ ꯃꯤꯑꯅꫭꯏꯕꯁꯤꯡꯁꯦ ꯍꯣ ꯍꯣꯏ ꯐꯔꯦ ꯐꯔꯦ ꯑꯗꯨꯗꯤ ꯅꯪ ꯄꯣꯊꯥꯖꯔꯣꯀꯣ ꯊꯝꯃꯒꯦ ꯎꯝ